ꯍꯥꯏꯌꯦ ꯅꯪ ꯀꯣꯄ ꯆꯥꯅꯤꯡꯕ꯭ꯔꯣ ꯅꯪꯀꯣ
ꯇꯕꯣꯏ
ꯀ ꯀ ꯐ ꯈꯨ ꯆꯅꯤꯗꯤ ꯀ ꯎ
ꯑꯩꯅ ꯑꯅ ꯍꯥꯏꯔꯦ ꯇꯥꯕ꯭ꯔꯣ ꯍꯥꯏ ꯍꯥꯏꯁꯦꯀꯣ ꯅꯦꯟ ꯏꯁ ꯒꯣꯏ ꯐ꯭ꯔꯦꯟ
ꯑ ꯑꯗꯨꯗꯤ ꯐꯥꯔꯅꯦ
ꯑ ꯑꯩꯗꯤ ꯍꯥꯏꯈ꯭ꯔꯦ ꯃꯦꯝꯕꯣꯏ ꯈꯨꯅ ꯍꯥꯏ ꯅꯣꯏ ꯕꯣꯏꯐꯦꯟ ꯃꯥꯜꯂꯤ ꯍꯥꯏꯌꯦ
ꯑꯣ ꯑꯗꯨꯇ ꯐꯔꯦ ꯅꯤꯡꯉꯔ ꯅꯍꯦꯔꯦ
ꯅꯨꯡꯉꯥꯏꯇꯀꯣ
ꯃꯉꯩꯔꯦ ꯑꯣ ꯅꯪꯗꯨꯀꯣ ꯌꯥꯝꯅ ꯆꯂꯛ ꯎꯧꯕꯦꯀꯣ
ꯅꯠꯇꯦ ꯑꯥꯏꯅꯝ ꯕꯨꯁꯣ
ꯍꯣꯏ ꯈꯪꯉꯦ ꯑꯗꯨ ꯁꯤꯗꯌꯥ ꯑ ꯑꯗꯨ ꯈꯔꯗꯤ ꯅꯪꯗꯨ ꯈꯀꯣ ꯅꯁꯪꯅ ꯄꯤꯛꯛꯇꯧꯔꯒ ꯆꯥꯛꯄꯗꯣ ꯑꯗꯨꯗꯤ ꯅꯨꯡꯉꯥꯏꯇꯨꯔꯦꯀꯣ
ꯑꯗꯨꯗꯤ ꯐꯝꯗ꯭ꯔ ꯍꯥꯏ
ꯑꯁꯤꯗ ꯌꯨꯝ ꯐꯖꯕ ꯌꯨꯝ ꯑꯃ ꯂꯩꯑꯦ
ꯎꯍꯣ ꯀꯅꯥꯒꯤ ꯌꯨꯝ꯭ꯔꯥ
ꯍꯥꯥ
ꯀꯅꯥꯒꯤ ꯌꯨꯝꯔꯥ
ꯑꯩꯒꯤ ꯅꯦꯏꯕꯔꯒꯤ ꯌꯨꯝꯅꯦ
ꯑꯣ ꯑꯣ ꯅꯪ ꯅꯏꯕꯗꯨꯣ ꯌꯥꯝ ꯂꯩꯌꯦꯀꯣ ꯑꯗꯨꯗꯤ
ꯑꯩ ꯅꯩꯅ ꯐꯔ ꯁꯤꯒꯤ ꯌꯨꯝꯗ ꯃꯦꯡꯒꯣ ꯇ꯭ꯔꯤꯁꯨ ꯌꯥꯝꯅ ꯆꯋꯦ ꯑꯃ ꯂꯥꯛꯑꯦꯀꯣ ꯑꯗꯨꯗꯤ ꯍꯣꯏ ꯃꯕꯦꯡꯒꯣꯁꯨ ꯌꯥꯝꯅ ꯕꯦꯠ ꯇ ꯑꯣꯏ ꯑꯗꯨꯗꯤ
ꯑꯗꯨꯒ ꯍꯪꯉꯣ ꯑꯗꯨꯒ ꯄꯨꯔꯛꯑꯣ
ꯍꯣꯏ ꯅꯍꯥꯛ ꯅꯍꯥꯛ ꯍꯥꯗ ꯄꯨꯥ ꯄꯤꯗꯤ ꯀꯧꯕ
ꯍꯣꯏ ꯍꯣꯏ ꯄꯨꯔꯥꯗ꯭ꯔꯗꯤ ꯅꯪ ꯅꯪꯉꯣꯟꯗ ꯊꯥꯖꯗ꯭ꯔꯦꯀꯣ ꯑꯗꯨꯗ
ꯍꯣꯏ ꯑꯩ ꯀꯔꯤꯅꯣ ꯑꯩ ꯄꯨꯔꯛꯄꯤꯒꯦ
ꯑꯗꯨꯅꯦ ꯅꯪꯒꯤ ꯋꯥꯈꯜꯗꯣ ꯊꯝꯃꯨꯀꯣ ꯑꯗꯨꯃꯥꯏꯅ
ꯍꯣꯏ ꯑꯩ ꯈꯪꯉꯦ ꯑꯩ ꯀꯥꯔꯣꯏꯀꯣ
ꯌꯦꯦꯡꯒꯤꯦ ꯎꯝ ꯁꯤꯒꯔꯤ ꯊ ꯃꯣꯏꯒꯤ ꯃꯆꯦꯛ ꯁꯤꯗꯨꯔ
ꯃ ꯍꯥꯏꯩꯀꯣ ꯍꯥꯏꯌꯦ ꯍꯥꯏꯌꯦ
ꯑꯇꯅꯦ
ꯃꯤꯁꯤ ꯃꯤꯗꯤ ꯍꯥꯏꯌꯦ ꯑꯗꯨ ꯅꯪ ꯀꯔꯤ ꯆꯨꯄꯥꯝꯕ꯭ꯔꯥ
ꯑꯗꯤ ꯏꯂꯣ
ꯎꯜꯂꯣ ꯄꯥꯝꯃꯦ ꯑꯗꯨ ꯑꯩꯅ ꯅꯪꯒꯤ ꯕꯥꯔꯗꯦ ꯒꯤꯐ ꯑꯃ ꯇꯧꯕꯤꯒꯦ ꯁꯨꯁ ꯑꯃ ꯑꯗꯨ ꯀꯔꯤ ꯃꯆꯨ ꯄꯥꯝꯃꯦ ꯌꯦꯂꯣꯔꯥ
ꯑ ꯅꯠꯇ ꯌꯦꯅ ꯌꯥꯔꯦ ꯌꯥꯔꯦ
ꯑꯗꯨꯗꯤ ꯀꯔꯤ ꯃꯁꯨ ꯄꯥꯝꯃꯦ
ꯌꯥꯔꯦ ꯌꯥꯔꯦ ꯅꯪꯦ ꯀꯣꯣ ꯄꯩꯁꯥ ꯁꯦꯚ ꯇꯧꯔꯣ ꯑꯉꯟꯅ ꯄꯤꯒꯅ
ꯍꯧꯨꯖꯤꯛ ꯄꯨꯔꯥ ꯅꯤ ꯑ ꯑ ꯍꯧꯖꯤꯛ ꯗꯦꯜꯂꯤꯗ ꯂꯑꯌꯦ ꯑ ꯄꯨꯔꯥ ꯏꯅꯤ
ꯅꯠꯇꯦ ꯍꯥꯏꯗꯤ ꯄꯥꯝꯗꯦ ꯑꯗꯨꯒꯨꯝꯕꯗꯗꯤ ꯁꯔꯄ꯭ꯔꯥꯏꯁꯀꯨꯝꯕ ꯒꯤꯐꯀꯨꯝꯕꯗꯣ ꯄꯥꯝꯗ꯭ꯔꯦ ꯍꯥꯏꯗꯤ
ꯑꯣ ꯑꯗꯨꯗꯤ ꯌꯥꯔꯦ ꯑꯗꯨ
ꯎꯇꯅꯦꯦ ꯅꯪꯤ ꯋꯥꯣ
ꯌꯥ ꯑꯩ ꯀꯔꯤ ꯇꯧꯕꯤꯒꯦ ꯀꯃꯥꯏꯅ ꯇꯧꯕꯤꯒꯦ ꯐꯣꯔꯁꯁꯨ ꯇꯨꯅꯤꯡꯟꯗ ꯑꯩ ꯃꯤꯕꯨꯗꯤ
ꯑꯗꯨ ꯑꯗꯨꯟꯅꯦ ꯅꯪꯗꯤ ꯌꯥꯝꯅ ꯍꯥꯏꯌꯦꯀꯣ
ꯗꯤ ꯂꯣꯏꯔꯣ ꯂꯣꯅꯤꯟꯗ꯭ꯔꯦꯗꯤ ꯌꯥꯔꯣꯏ ꯌꯥꯔꯦ
ꯑꯗꯨꯅꯦ ꯑꯗꯨꯅꯦ ꯎꯝ
ꯑꯩꯗꯤ ꯑꯣꯏ ꯌꯥꯔꯦ
ꯀꯔꯤꯒꯤ ꯌꯥꯔꯦ ꯌꯥꯔꯦ
ꯌꯥꯔꯦ ꯂꯣꯏꯅꯃꯛ ꯌꯥꯔꯦ ꯑꯗꯨ ꯅꯪꯒꯤ ꯐꯤ ꯁꯨꯔꯕ
ꯎꯝ ꯑꯗꯤ ꯐꯤꯗꯥ ꯁꯤꯗ ꯁꯨꯗꯦ
ꯑꯣ
ꯅꯪꯒꯤ ꯅꯦꯕꯔꯒꯤ ꯐꯤ ꯑꯃ ꯁꯤꯗ ꯂꯩꯥꯑꯦ
ꯍꯣꯏ ꯑꯗꯨꯗꯤ ꯍꯝꯕꯤꯌꯣ ꯅꯪꯅ
ꯑꯩ ꯍꯥꯏꯅꯤꯡꯗꯦ ꯅꯁꯥꯏ ꯅꯁꯥꯏꯒꯤ ꯔꯦꯁꯄꯣꯟꯁꯤꯕꯤꯂꯤꯇꯤ ꯂꯧꯔꯣ ꯂꯣꯖꯔꯣ
ꯑꯗꯨꯅꯦ ꯑꯩꯅ ꯍꯥꯏꯕꯗꯨ ꯑꯗꯨꯅꯦ
ꯆꯨꯝꯃꯦ ꯑ ꯁꯤꯗ ꯅꯨꯄꯤ ꯑꯃ ꯂꯩꯌꯦ ꯃꯤ ꯅꯨꯄꯤ ꯑꯃ ꯂꯥꯛꯑꯦ ꯔꯣꯜ ꯅꯝꯕꯔ ꯋꯥꯟ
ꯑꯣ ꯑꯣ
ꯃꯥꯁꯨ ꯐꯣꯟꯗ ꯋꯥꯔꯤ ꯁꯥꯔꯦ
ꯇꯜꯂꯤꯀꯣ ꯃꯥꯁꯨ
ꯍꯣꯏ ꯇꯥꯂꯦ ꯂꯣꯏ ꯅꯃꯛ
ꯑꯦ ꯑꯦ ꯍꯣꯏ ꯑꯗꯨꯅꯦ ꯃꯥ ꯗꯨ
ꯆꯨꯝꯃꯦ ꯑꯦ ꯏꯁꯄꯤꯀꯤꯡ ꯇꯨ ꯑꯅꯥꯗꯔ ꯑꯊꯤꯅꯤ ꯆꯨꯝꯃꯦ
ꯑꯗꯨꯃꯅ ꯍꯥꯏꯒꯅꯨ ꯍꯥꯏꯌꯨ
ꯍꯣꯏ ꯑꯩꯅ ꯍꯥꯏꯁꯦ ꯑꯗꯨꯝꯃꯥꯏꯅ ꯍꯥꯏꯒꯅꯨ ꯍꯥꯏꯌꯦ ꯑꯗꯨꯗꯤ ꯃꯥꯅ ꯇꯥꯗꯦ ꯈꯔ ꯑꯉꯥꯎꯕꯤ ꯃꯥꯂꯦꯀꯣ
ꯑꯗꯨꯅꯦ ꯃꯗꯨ ꯇꯥꯗ꯭ꯔꯦ
ꯍꯣꯏ ꯇꯗ꯭ꯔꯤ ꯃꯥꯗꯤ
ꯍꯣꯏ ꯅꯨꯡꯉꯥꯢꯇꯦꯀꯣ
ꯅꯨꯡꯉꯥꯏꯇꯦ ꯑꯗꯨꯗꯤ ꯑꯈꯣꯏꯒꯤ ꯋꯥꯔꯤꯗꯤ ꯃꯥꯒꯤ ꯕꯣꯏ ꯐ꯭ꯔꯦꯟꯗ ꯌꯥꯝ ꯅꯥ
ꯍꯣꯏ ꯈꯪꯉꯦ ꯊꯪꯉꯦ ꯍꯣꯏ ꯍꯣꯏ ꯀꯞ ꯍꯥꯥꯞꯄꯤꯔꯣ
ꯈ ꯈꯥꯔ ꯆꯅꯤꯅꯦ ꯍꯥꯏꯌꯦ
ꯑꯣꯞ ꯍꯥꯠꯇꯔꯣ ꯃꯗꯨ
ꯍꯣꯏ ꯑꯩ ꯑꯗꯨꯗꯤ ꯂꯣꯝ ꯇꯥ ꯂꯣꯟ ꯇꯥꯕ ꯃꯥꯜꯂꯦ
ꯍꯧꯖꯤ꯭ꯔꯣ
ꯎꯝ ꯌꯥꯝꯅ ꯗꯗꯥꯇ ꯑꯣꯏ ꯀ ꯀꯥꯎꯗꯤ ꯑꯣꯏꯋ
ꯑꯣ ꯑꯣ ꯂꯝꯕꯤꯣ ꯅꯝꯕ ꯍꯣꯏ ꯍꯣꯏ ꯑꯗꯨꯅꯦ ꯑ ꯑ ꯑ ꯍꯥꯏꯗꯤ ꯍꯧꯖꯤꯛꯇꯣ ꯊꯥꯕꯁꯨꯣꯊꯥꯕ ꯆꯤꯜꯂꯦ ꯊꯕꯛ ꯁꯚꯥ ꯆꯜꯦ ꯍ ꯑꯐ ꯃꯃꯦꯕ ꯑꯩꯅ
ꯀꯔꯤ ꯊꯕꯥꯛ ꯂꯥꯛꯑꯦ ꯅꯪ
ꯁꯖꯦꯛꯛꯇ ꯊꯕꯨ ꯊꯕꯣ ꯏꯍ ꯂꯩꯌꯦ ꯁꯔꯤ ꯋꯥ ꯀꯅꯥꯒꯨꯝꯗ
ꯍꯥ
ꯀꯅꯒꯉꯝꯗ
ꯅꯠꯇꯦ ꯑꯩꯈꯣꯏꯒꯤ ꯊꯕꯛ ꯑꯣ ꯑꯩ ꯐꯖꯅ ꯍꯥꯏꯕꯤꯒꯦꯠ
ꯑꯣ ꯑꯣ ꯑꯣ ꯍꯣꯏ ꯍꯣꯏ ꯌꯥꯏꯦ ꯍ ꯍꯣꯏ ꯍ ꯌꯥꯏ ꯑꯗꯨꯁꯨ ꯑꯗꯨꯗꯤ ꯀꯔꯤ ꯇꯣꯒꯤ ꯎ ꯃꯤꯒꯤ ꯆꯌꯦꯀꯣ
ꯑ
ꯑꯣ ꯑꯗꯤ ꯑꯗꯨꯗꯤ ꯂꯣꯏꯅꯃꯛꯅ ꯍꯣꯏ ꯂꯣꯏꯅꯃꯛꯅ ꯆꯪꯂꯤꯅꯦ
ꯍꯥꯏꯗꯤ ꯑ ꯏꯔꯨꯁꯨ
ꯍꯥ
ꯏꯔꯣꯏ ꯏꯔꯣꯏ
ꯀꯔꯤꯅꯣ ꯏꯗꯤ ꯈꯔꯦ ꯑꯣ ꯑꯣ ꯑꯣ ꯍꯣꯆꯤꯟ ꯅꯥꯇꯧꯒꯅ ꯑꯗꯨ ꯆꯥꯔꯗ ꯑꯗꯨꯒ ꯂꯣꯏꯔꯗꯤ ꯇꯧꯔꯑꯣ ꯍꯧꯖꯤꯛ ꯇꯨ ꯐꯣꯟ ꯃꯤꯒꯤꯠ ꯆꯥꯔꯒ ꯀꯣ ꯑꯗꯨ ꯂꯣꯏ ꯂꯣꯏꯔꯗꯤ ꯑꯗꯨꯃꯥꯏꯅ ꯔꯣꯗꯤꯀꯣ ꯋꯥꯈꯛꯇ ꯌꯧꯔꯦ
ꯊꯤꯈꯦ
ꯑꯗꯨꯗꯤ ꯀꯔꯤ ꯇꯧꯒꯦ ꯍꯧꯖꯤꯛꯇꯣ
ꯑꯗꯨ ꯍꯧꯖꯤꯛ ꯀꯔꯤꯁꯨ ꯇꯣꯗꯦ ꯀꯔꯤꯁꯨ
ꯅꯪꯟ ꯋꯥꯔꯁꯕꯁꯨ ꯅꯪꯉꯥꯏꯔꯦ ꯑꯗꯨꯗ ꯅ ꯑꯗꯨ ꯌꯦꯃ ꯑꯗꯨꯒ ꯅꯪ ꯌꯥꯝꯅ ꯆꯠꯂꯛꯂꯑꯦ ꯍꯥꯏꯗꯤ ꯑꯗꯨꯃꯥꯏꯅ ꯑꯩꯗꯤ ꯅꯨꯡꯉꯥꯏꯇ꯭ꯔꯦ ꯈꯥꯟꯗꯤ ꯍꯦ
ꯅꯨꯡꯉꯥꯏꯔꯤꯌꯦ
ꯑꯗꯨꯠꯇꯟꯅꯦ
ꯑꯗꯨꯗꯤ ꯔꯣꯃꯦꯁ
ꯑ
ꯔꯣꯃꯦꯁ ꯀꯨꯃꯥꯔ ꯑꯩꯈꯣꯏꯒꯤ ꯅꯦꯕꯔꯒꯤ ꯅꯦꯕꯔꯅ ꯑꯩ ꯑꯩꯉꯣꯟꯗ ꯄꯩꯁꯥ ꯊꯥꯕꯤꯔꯌꯦꯦ ꯑꯗꯨꯗꯤ ꯀꯩꯅꯣ ꯊꯥꯔꯇꯤ ꯔꯨꯄꯤꯁ ꯊꯥꯕꯤꯌꯦꯦ ꯊꯥꯔꯇꯤ ꯔꯨꯄꯤꯁ ꯑꯩꯅ ꯅꯈꯨꯏꯗ ꯄꯤꯕ ꯂꯥꯛꯑꯦꯀꯣ ꯇꯦ ꯔꯨꯄꯤꯁ ꯑꯗꯨꯗꯤ ꯅ ꯃꯩꯅ ꯑꯩꯕꯨ ꯊꯥꯈ꯭ꯔꯦ
ꯍ ꯀ ꯑꯣ ꯍ ꯇꯂ ꯂꯩꯔꯗꯤ ꯑꯗꯨꯒ ꯆꯄ ꯍ ꯍꯗ
ꯍꯒꯦ
ꯂꯥꯛꯔꯣ ꯑꯗꯨꯒ ꯍꯔ ꯁꯥꯔꯤꯁꯦ ꯁꯤꯗ
ꯍꯣꯏ ꯍꯣꯏ ꯑ ꯂꯥꯛꯀꯅꯤ ꯀꯣ
ꯍꯣꯏ ꯍꯣꯏ ꯐꯔꯦ ꯑꯗꯨꯗꯤ ꯍꯣꯏ ꯍꯣꯏ ꯑꯗꯨ ꯐꯖꯅ ꯂꯥꯔꯣ ꯀꯣ ꯂꯝꯕꯤꯗ ꯂꯝꯕꯤꯗ ꯃꯤ ꯑꯇꯩꯗ ꯋꯥꯔꯤ ꯁꯪꯉꯤꯅꯤꯀꯣ
ꯍꯣꯏ
ꯍ ꯂꯥꯔ ꯂ
ꯍꯣꯏ ꯑ ꯂꯀꯅꯤ
ꯂꯑꯣ ꯂꯑꯣ
ꯑꯗꯨ ꯗꯗꯨꯙ ꯊꯃꯦꯀ